ꯑꯣ ꯑꯣ
ꯀꯩꯗꯧꯔꯤꯅꯣ
ꯑꯩꯁꯦ ꯀꯩꯝ ꯇꯧꯗꯦ ꯍꯧꯖꯤꯛ ꯆꯥꯛ ꯆꯥꯕ ꯂꯣꯏꯗ ꯉꯥꯏꯔꯤ
ꯑꯣ
ꯁꯣꯝꯗꯤ
ꯑꯩꯁꯨ ꯇꯨꯝ ꯍꯤꯞꯄꯦ ꯐꯃꯨꯡꯗ
ꯍꯣ ꯉꯟꯃꯟꯗ꯭ꯔꯣ ꯉꯁꯤꯗꯤ
ꯍꯣꯁꯇꯦꯜ ꯂꯩꯕꯩꯅꯦ
ꯑꯣ ꯑꯣ ꯑꯣ ꯑꯗꯣ ꯕꯣꯜ ꯒꯨꯝꯕꯗꯤ
ꯕꯣꯜꯒꯨꯝꯕꯗꯤ ꯌꯦꯡꯅꯤꯗ ꯑꯔꯖꯦꯟꯇꯤꯅꯥ ꯂꯩꯅ
ꯑꯣ ꯑꯣ ꯄꯥꯝꯃꯤꯔꯕ ꯑꯃꯨꯛꯀ ꯑꯥꯔꯖꯦꯟꯇꯤꯅꯥꯁꯦ
ꯑ ꯅꯪꯗꯤ
ꯌꯦꯡꯉꯣꯏꯗ ꯗ꯭ꯔꯃꯥ ꯗꯨꯝ ꯌꯦꯡꯅꯤ ꯀꯩꯝ ꯇꯧꯗꯦ
ꯀꯩ ꯃꯊꯦꯜ ꯆꯥꯒꯦ
ꯎꯝ ꯉꯁꯤꯁꯦ ꯉꯥ ꯊꯣꯡꯕ ꯈꯔꯒ ꯀꯣꯕꯤ ꯆꯝꯐꯨꯠꯀ ꯗꯨꯝ
ꯈꯔ ꯆꯥꯏ
ꯑꯥ ꯑꯩꯅꯦ ꯑꯥ
ꯅꯣꯏ ꯍꯣꯁꯇꯦꯜ ꯆꯥꯛ ꯏꯟꯁꯥꯡꯗꯤ ꯀꯝꯗꯧꯒꯦ
ꯑꯥ ꯍꯥꯎꯇ꯭ꯔꯦ
ꯀꯩꯅꯣ ꯍꯞꯇꯥ ꯑꯃꯗ ꯁꯥꯒꯨꯝꯕꯁꯨ ꯄꯤꯖꯗ꯭ꯔꯣ ꯍꯥꯏꯁ
ꯑꯣ ꯄꯤꯌꯦ ꯁꯥꯇ꯭ꯔꯗꯦꯗ
ꯑꯣ
ꯑꯗꯣ ꯅꯣꯏꯅ ꯂꯩꯔꯒ ꯊꯣꯡꯕꯁꯨ ꯌꯥꯗꯦ ꯑꯗꯨꯝ ꯅꯣꯡꯃ ꯐꯗꯣꯛ ꯊꯣꯡꯒꯦꯒꯨꯝꯕ ꯍꯥꯏꯕꯗ
ꯑꯗꯨꯝ ꯊꯣꯡꯅ
ꯑꯗꯨꯗꯤ ꯀꯅꯥ ꯀꯅꯥ ꯂꯩꯒ꯭ꯔꯒꯦ ꯅꯪꯗꯤ
ꯑꯩꯗꯤ ꯑꯈꯣꯏ ꯏꯃꯨꯡ ꯑꯗꯨꯝ ꯄꯨꯂꯞ ꯂꯩꯌꯦ
ꯑꯣ
ꯅꯣꯏꯁꯦ ꯍꯣꯁꯇꯦꯜ ꯂꯩꯕ ꯍꯥꯏꯁꯦ ꯒ꯭ꯔꯦꯖꯨ꯭ꯋꯦꯠ ꯑꯣꯏꯗꯣꯏꯔꯥ
ꯀꯣꯂꯦꯠꯁ ꯅꯤꯗ
ꯑꯥ ꯑꯥ
ꯒꯔꯦꯖ꯭ꯋꯦꯠ
ꯑꯣ ꯀꯩ ꯁꯤꯃꯤꯁꯇꯔ ꯑꯣꯏꯗꯣꯏꯅꯣ
ꯐꯔꯣꯠ ꯁꯃꯤꯁꯇꯔ
ꯑꯗꯣ ꯁꯣꯝꯁꯦ ꯆꯍꯤ ꯑꯍꯨꯝꯒꯤꯗ ꯑꯣꯏꯗꯣꯏꯔꯥ ꯅꯠꯇ꯭ꯔꯒ ꯆꯍꯤ ꯃꯔꯤꯒꯤ ꯁꯥꯡꯗꯣꯛꯄꯗꯣ ꯑꯣꯏꯗꯣꯏꯔꯥ ꯁꯣꯝꯒꯤꯁꯦ
ꯈꯪꯗꯦꯗ ꯑꯩꯗꯤ
ꯀꯩꯅꯣ ꯍꯥꯏꯁꯦ ꯅꯣꯏ ꯑꯗꯨꯝ ꯆꯍꯤ ꯑꯍꯨꯝꯒꯤꯅꯦ ꯆꯍꯤ ꯃꯔꯤꯒꯤꯅꯦ ꯍꯥꯏꯗꯕ꯭ꯔꯣ ꯍꯟꯗꯛꯀꯥꯟꯗꯤ ꯂꯣꯏ ꯍꯥꯏꯅꯩ ꯍꯥꯏꯗꯅꯦ
ꯍꯥꯏꯗꯦꯗ
ꯎꯝ
ꯅꯪꯗꯤ ꯂꯣꯏꯒ꯭ꯔꯕꯣ
ꯑꯩꯗꯤ ꯂꯣꯏꯔꯦꯗ ꯂꯥꯏꯔꯤꯛ ꯇꯝꯕ ꯌꯥꯕ ꯃꯈꯩ ꯇꯝꯃꯦ ꯂꯣꯏꯁꯤꯜꯂꯦ ꯑꯗꯨ ꯑꯗꯨꯒ ꯑꯃꯨꯛ ꯏꯟꯅꯧ ꯅꯧꯅ ꯇꯝꯈꯠꯂꯛꯑꯦ ꯍꯧꯖꯤꯛ
ꯑꯆꯥ ꯐꯩꯌꯦꯅꯦ ꯐꯩꯌꯦꯅꯦ ꯑꯗꯨꯗꯤ ꯑꯍꯥꯟ ꯑꯣꯏ ꯌꯥꯝ ꯑꯣꯏꯔꯤꯅ
ꯅꯉꯣꯟꯗꯒꯤ ꯑꯍꯟ ꯑꯣꯏꯔꯦ ꯑꯩꯅ
ꯑꯦꯍꯦ ꯎꯝ ꯅꯆꯤꯟ ꯅꯅꯥꯎ ꯀꯌꯥ ꯀꯌꯅꯣ ꯅꯪꯗꯤ
ꯍꯥ
ꯅꯆꯤꯟ ꯅꯅꯥꯎ
ꯑꯥ ꯑꯩꯈꯣꯏꯁꯦ ꯏꯆꯤꯟ ꯏꯅꯥꯎꯁꯦ ꯃꯔꯤꯅꯦ ꯑꯗꯣ ꯏꯆꯦ ꯑꯥ ꯑꯦ ꯅꯨꯄꯤ ꯑꯅꯤ ꯅꯨꯄꯥ ꯑꯅꯤ
ꯑꯁ ꯀꯐꯤꯅꯤ
ꯅꯣꯏꯗꯤ ꯅꯣꯏꯁꯨ ꯑꯗꯨꯃꯥꯏꯅ ꯇꯧꯕ꯭ꯔꯣ ꯎꯝ ꯑꯗꯣ ꯅꯪꯅ ꯑꯍꯟ ꯑꯣꯏꯗꯣꯏꯔꯣ ꯅꯠꯇ꯭ꯔꯒ
ꯃꯤ ꯗꯜꯗꯦ ꯍꯨ
ꯌꯥꯏꯃ ꯍꯥꯏꯕꯗꯨꯅꯤꯅꯦꯀꯣ ꯃꯣꯏꯒꯤ ꯂꯣꯟꯗ
ꯍꯨꯝ ꯌꯥꯝ ꯁꯥꯏꯍꯦ
ꯍꯧꯖꯤꯛ ꯑꯩꯈꯣꯏꯔꯣꯝ ꯑꯩꯈꯣꯏꯗꯗꯤ ꯅꯣꯡ ꯀꯟꯅ ꯇꯥꯏ ꯅꯣꯏ ꯍꯣꯁꯇꯦꯜ ꯔꯣꯝꯗ ꯇꯥꯗ꯭ꯔꯣ
ꯑ ꯇꯥꯗꯦꯗ
ꯏꯃꯥ ꯀꯟꯅ ꯇꯥꯏꯅꯦ ꯑꯩꯒꯤ ꯌꯨꯝꯗꯗꯤ
ꯇꯥꯗꯤ ꯇꯥꯗꯕ ꯃꯝꯕ
ꯉꯁꯤꯗꯤ ꯀꯩꯖ ꯀꯩ ꯍꯦꯟꯖꯥꯡꯅꯣ
ꯍꯥ
ꯉꯁꯤꯗꯤ ꯀꯩ ꯍꯦꯟꯖꯥꯡꯅꯣ
ꯗꯥꯜꯅꯤꯗ ꯑꯁꯤꯁꯨ
ꯅꯨꯡꯇꯤꯒꯤ ꯗꯥꯜ ꯄꯤꯕ꯭ꯔꯣ ꯍꯥꯏꯁꯤꯕꯣ
ꯗꯥꯜ ꯗꯥꯜ ꯅꯠꯇ꯭ꯔꯗꯤ ꯀꯣ ꯀꯣꯕꯤ ꯍꯥꯏꯁꯤꯗꯣ
ꯑꯣ ꯑꯣ
ꯗꯥꯎ ꯀꯣꯕꯤ ꯅꯠꯇ꯭ꯔꯗꯤ ꯃꯞꯇꯥꯔ
ꯑꯣ ꯏꯔꯣꯟꯒꯨꯝꯕ ꯏꯔꯣꯟꯒꯨꯝꯕꯗꯤ ꯄꯤꯗꯦ
ꯏꯔꯣꯟꯒꯨꯝꯕꯗꯤ ꯑꯥ ꯁꯟꯗꯦꯗ ꯁꯟꯗꯦ ꯎꯝ ꯁꯟꯗꯦꯗ
ꯎꯝ ꯍꯥꯎꯗꯦꯗ ꯅꯣꯏꯒꯤ ꯏꯟꯁꯥꯡꯗꯨꯗꯤ
ꯅꯣꯏ ꯂꯩꯔꯒꯗꯤ ꯆꯥꯗ꯭ꯔꯣ ꯍꯥꯏꯗꯤ ꯗꯨꯀꯥꯟꯗꯒꯤ ꯕꯣꯔꯥ ꯈꯪ ꯗꯦ ꯌꯦꯟ ꯑꯇꯥꯎꯕ ꯈꯪꯗꯦ
ꯊꯣꯡꯂꯒꯁꯨ ꯆꯥꯏꯌꯦ
ꯃꯤ ꯈꯔꯗꯤ ꯊꯣꯡꯕ ꯌꯥꯗꯦ ꯍꯥꯏꯕꯁꯨ ꯂꯩꯑꯦꯕꯀꯣ ꯍꯣꯁꯇꯦꯜ ꯆꯪꯉꯗꯤ ꯃꯣꯏꯅ ꯑꯄꯤ ꯄꯤꯕꯗꯨ ꯆꯥꯒꯗꯝꯅꯦ ꯍꯥꯏꯅ ꯅꯣꯏꯒꯤꯗꯤ ꯐꯩꯅꯦ ꯑꯃꯔꯣꯝꯗ ꯍꯥꯏꯔꯗꯤ
ꯎꯝ
ꯍꯜꯂꯣ
ꯇꯥꯏ ꯑꯩꯗꯤ ꯁꯦꯡꯅ
ꯑꯠꯆꯥ ꯀꯩ ꯗ꯭ꯔꯃꯥ ꯌꯦꯡꯕꯅꯣ ꯅꯪ
ꯑꯩꯁꯦ ꯎꯝ ꯑꯌꯥꯝꯕꯗꯤꯀꯣ ꯏꯪꯂꯤꯁ ꯈꯣꯏꯒꯤ ꯑꯣꯏꯅ ꯌꯦꯡꯉꯦ ꯍꯥꯏꯗꯤ ꯀꯔꯤ ꯍꯥꯏꯁꯦꯔ ꯑꯗꯨꯝ ꯀꯣꯃꯦꯗꯤ ꯑꯣꯏꯕꯁꯤꯡꯗꯣ
ꯑꯥ ꯀꯣꯔꯤꯌꯟꯒꯨꯝꯕ ꯀꯣꯔꯤꯌꯟꯒꯨꯝꯕ ꯖꯄ ꯑꯥ ꯖꯄꯅꯤꯁ ꯒꯨꯝꯕ ꯌꯦꯡꯗꯦ ꯅꯪꯗꯤ
ꯌꯦꯡꯉꯦ ꯑꯗꯨ ꯌꯦꯡꯉꯁꯨ ꯑꯗꯨꯝ ꯌꯦ ꯑꯗꯨꯝ ꯃꯣꯏ ꯑꯃꯨꯛ ꯌꯦꯡ ꯏꯪꯂꯤꯁ ꯑꯃꯨꯛ ꯌꯦꯡ ꯑꯗꯨꯝ ꯃꯊꯪ ꯃꯊꯪ ꯌꯦꯡꯕ ꯑꯗꯨꯝ ꯄꯨꯂꯞ ꯌꯦꯡꯊꯕꯗꯤ ꯕꯣꯔꯤꯡ ꯆꯨꯏꯗꯅꯀꯣ ꯑꯗꯨꯒꯤ ꯑꯗꯨꯝ ꯃꯊꯪ ꯃꯊꯪ ꯑꯗꯨꯝ ꯌꯦꯡꯕꯅꯦꯗ
ꯑꯩꯅꯤ
ꯍꯌꯦꯡꯗꯤ ꯀꯣꯂꯦꯖ ꯆꯠꯀꯦꯔꯣ ꯅꯣꯏꯗꯤ ꯍꯌꯦꯡꯗꯤ ꯀꯣꯂꯦꯖ ꯆꯠꯀꯦꯔꯣ
ꯎꯝ ꯅꯪꯒꯤ ꯍꯣꯁꯇꯦꯜꯁꯦ ꯀꯣꯂꯦꯁꯀꯤ ꯃꯅꯨꯡꯗ ꯂꯩꯕ ꯍꯣ
ꯑꯥꯎ ꯃꯥꯅꯦ
ꯆꯠꯂꯗꯤ
ꯑꯣ ꯃꯥꯅꯦ
ꯐꯩ ꯐꯩ ꯐꯖꯅ ꯇꯝꯃꯣ
ꯑꯩꯈꯣꯏ ꯍꯣꯁꯇꯦꯜꯗꯤ ꯁ꯭ꯀꯨꯜ ꯃꯥꯃꯥꯡꯗ ꯑꯗꯨꯅ ꯐꯩ
ꯐꯩ ꯕꯔꯥ ꯁꯦꯚ ꯇꯧꯕꯗꯣ ꯑꯩꯗꯤ ꯕꯔꯥ ꯅꯣꯡ ꯗ ꯆꯥꯃꯒꯤ ꯆꯥꯡꯗꯅꯦ ꯆꯠꯄꯁꯦ
ꯑꯣ ꯑꯁ ꯕꯦꯔꯥꯅꯦꯍꯦ ꯑꯗꯨꯗꯤ
ꯊꯥ ꯑꯃꯁꯤꯗ ꯅꯨꯃꯤꯠ ꯀꯨꯟꯃꯨꯛꯇꯤ ꯆꯠꯀꯅꯤ ꯑꯗꯨꯑꯣꯏꯔꯗꯤ ꯑꯗꯨꯝ ꯂꯤꯁꯤꯡ ꯑꯅꯤ
ꯑꯗꯨꯒ ꯎꯝ
ꯇꯦꯕ ꯑꯗꯣ ꯑꯩꯈꯣꯏ ꯂꯩꯇꯕꯒꯤꯗꯤ ꯋꯥꯏꯗꯅ ꯕꯔꯥꯗ ꯈꯥꯏꯗꯣꯛꯄꯁꯦ
ꯑ ꯃꯥꯅꯦ ꯃꯥꯅꯦ ꯔꯦꯟꯅꯣ ꯔꯦꯟꯔꫭ ꯅꯪ ꯂꯩꯁꯤ
ꯎꯝ ꯑꯩꯗꯤ ꯔꯦꯟꯗꯤ ꯅꯠꯇꯦ ꯑꯩꯒꯤ ꯌꯨꯝ ꯑꯣꯏꯅ ꯂꯩꯌꯦ
ꯑꫭ ꯎꯝ ꯗ꯭ꯔꯃꯥ ꯑꯃ ꯍꯥꯏꯕꯤꯌꯨꯅꯦ ꯍꯌꯦꯡ ꯌꯦꯡꯒꯦ ꯑꯩꯁꯨ
ꯀꯔꯝꯕꯒꯤꯅꯣ
ꯗꯨꯝ ꯌꯥꯏꯗ
ꯍꯥꯏꯗꯤ ꯑꯩꯅ ꯑꯩꯅ ꯌꯦꯡꯕꯗꯤꯀꯣ ꯏꯪꯂꯤꯁꯀꯤ ꯑꯃ ꯔꯣꯃꯦꯟꯇꯤꯛ ꯀꯣꯃꯦꯗꯤ ꯑꯣꯏꯒꯨꯝꯕ ꯗ ꯃꯣꯗꯔꯟ ꯐꯦꯂꯤꯒꯨꯝꯕ ꯍꯥꯏꯕ ꯖꯥꯠꯗꯣ ꯅꯪ ꯌꯦꯡꯉꯕ꯭ꯔ ꯕꯤꯛ ꯕꯦꯡ ꯊꯤꯑꯣꯔꯤꯒꯨꯝꯕ
ꯑꯥ
ꯑꯗꯨꯝ ꯑꯗꯨꯒꯨꯝꯕ ꯖꯥꯠꯇꯨꯅꯦꯗ ꯑꯩꯗꯤ ꯑꯗꯨꯝ ꯐꯦꯃꯤꯂꯤ ꯗ꯭ꯔꯃꯥ ꯑꯗꯨꯝ ꯇꯧꯕ ꯖꯥꯠꯇꯣ
ꯕꯤꯛ ꯕꯦꯡ ꯀꯩ ꯍꯥꯏꯕꯅꯣ ꯕꯤꯛ
ꯕꯤꯛ ꯕꯦꯡ ꯊꯤꯑꫭꯔꯤ ꯍꯣꯏ
ꯍꯧꯔꯦꯟ ꯌꯦꯡꯉꯦ ꯑꯗꯨꯗꯤ
ꯎꯝ ꯑꯩꯗꯤ ꯋꯦꯕꯁꯥꯏꯠꯇ ꯌꯦꯡꯉꯤꯀꯣ ꯋꯦꯕꯁꯥꯏꯠꯇ ꯌꯨꯇ꯭ꯌꯨꯕꯀꯨꯝꯕꯗꯤ
ꯃꯨꯕꯤ ꯅꯦꯠꯐ꯭ꯂꯤꯛꯁ ꯀꯨꯝꯕꯗꯤ
ꯑꯩ ꯅꯦꯠꯐ꯭ꯂꯤꯛꯁ ꯄꯥꯏꯗꯤꯌꯦ ꯑꯣ ꯅꯦꯠꯐ꯭ꯂꯤꯛꯁꯇꯗꯤ ꯂꯩ
ꯑꯣ ꯑꯩ ꯑꯩꯗꯤ ꯅꯦꯠꯐ꯭꯭ꯂꯤꯛꯁ ꯄꯥꯏꯌꯦꯕ ꯑꯩ ꯈꯪꯗꯦ ꯑꯩ ꯏꯄꯥꯒꯤ ꯑꯦꯀꯥꯎꯟ ꯄꯥꯏꯕꯅꯦ
ꯑꯥꯁ ꯅꯦꯠꯐ꯭ꯂꯤꯛꯁꯀ ꯇꯧꯕ ꯉꯝꯗꯦꯗ ꯊꯥ ꯑꯃꯒꯤ ꯔꯤꯆꯥꯔꯖꯀꯤꯒ ꯕꯔꯥꯒꯤꯒ ꯅꯦꯠꯐ꯭ꯂꯤꯛꯁ ꯀꯥꯏꯗꯨꯗꯤ ꯉꯝꯖꯗ꯭ꯔꯦ
ꯑꯁ ꯑꯦꯀꯥꯎ ꯑꯦ ꯑꯦꯀꯥꯎ ꯑꯦꯀꯥꯎ ꯑꯃꯗ ꯃꯤ ꯑꯅꯤ ꯑꯍꯨꯝ ꯄꯥꯏꯕ ꯌꯥꯏꯅ
ꯑꯣ ꯑꯗꯨ ꯑꯣꯏꯔꯁꯨ ꯄꯤꯁꯥꯗꯤ ꯌꯥꯝꯃꯣꯏꯗ꯭ꯔꯣ ꯃꯤ ꯑꯅꯤ ꯑꯍꯨꯝꯅ ꯄꯥꯏꯕ ꯌꯥꯏ ꯍꯥꯏꯔꯗꯤ ꯊꯥ ꯑꯃꯒꯤ ꯄꯤꯁꯥꯒꯨꯝꯕꯗꯣ
ꯔꯤꯆꯥꯔꯁ ꯈꯪꯗꯦꯗ ꯑꯩꯁꯨ ꯀꯥꯎꯈ꯭ꯔꯦ
ꯄꯤꯁꯥꯗꯤ ꯆꯪꯉꯝꯅꯤꯗ ꯑꯗꯨꯃꯛꯅꯗꯤ ꯅꯨꯡꯉꯥꯏꯔꯣꯏ ꯃꯣꯏ ꯎꯝ
ꯃꯤ ꯑꯅꯤ ꯑꯍꯨꯝꯅ ꯌꯦꯡꯉꯁꯨ ꯌꯥꯏꯕ ꯅꯦꯠꯐ꯭ꯂꯤꯛꯁꯇꯣ ꯂꯥ
ꯆꯨꯝꯃꯦ ꯅꯪꯅ ꯍꯥꯏꯕꯗꯣ ꯍꯥꯏꯕꯗꯤ ꯑꯗꯨꯝ ꯊꯥ ꯑꯃꯒꯤ ꯔꯤꯆꯥꯔꯁꯁꯤꯁꯨ ꯁꯤꯌꯔ ꯇꯧꯕ ꯌꯥꯔꯦꯗꯅ ꯑꯗꯨ ꯑꯣꯏꯔꯗꯤ ꯈꯤꯇꯪ ꯈꯤꯇꯪꯁꯨ ꯍꯣꯡꯉꯦꯗꯅꯀꯣ
ꯀꯞꯄ ꯌꯥꯗꯦ ꯍꯥꯏꯕꯒꯤꯀꫭ
ꯑꯗꯣ ꯗ꯭ꯔꯃꯥꯒꯨꯝꯕ ꯖꯦ ꯌꯦꯡꯕ ꯍꯧꯔꯗꯤ ꯂꯦꯞꯅꯤꯡꯗꯦꯅꯦ ꯇꯨꯝ ꯐꯔꯛ ꯇꯥꯏꯕ ꯑꯗꯨꯒꯤ
ꯇꯥꯢꯌꯦ ꯑꯗꯨꯗꯤ ꯀꯩꯗꯧꯔꯤꯅꯣ
ꯍꯧꯖꯤꯛꯇꯤ ꯀꯦꯝ ꯇꯧꯗꯦ ꯑꯗꯨꯝ ꯊꯕꯛ ꯂꯣꯏꯁꯜꯂꯦ ꯑꯗꯨꯝ ꯉꯥꯏꯍꯥꯛ ꯂꯩꯔ ꯑꯗꯨꯝ ꯗ꯭ꯔꯃꯥ ꯌꯦꯡꯕ ꯅꯣꯏꯗꯤ ꯌꯦꯡꯒꯅꯤꯅ ꯐꯨꯠꯕꯣꯜ ꯉꯁꯤ
ꯑꯥꯎ ꯌꯦꯡꯅꯤꯗ ꯍꯥ ꯑꯣ ꯑꯔꯖꯦꯟꯇꯤꯅꯥ ꯒ ꯏꯖꯤꯞꯒꯤꯗꯣ ꯑꯣ ꯅꯥꯏꯟ ꯊꯥꯔꯇꯤꯗ ꯇꯥꯔꯅꯤꯗꯥ ꯍꯥ
ꯀꯅꯥꯃꯨꯛ ꯑꯣꯏꯔꯝꯃꯅꯦꯕ
ꯅꯠꯇꯦꯌꯦ ꯑꯔꯖꯦꯟꯇꯤꯒꯤ ꯕꯣꯜ ꯑꯣ ꯑꯣ ꯑꯣ ꯑꯣ ꯀꯩ ꯍꯥꯏꯁꯤꯔꯥ ꯍꯥ ꯍꯥ ꯍ ꯑ ꯑꯩꯅ ꯑꯩꯅ ꯔꯣꯅꯥꯜꯗꯣ ꯄꯥꯝꯕ ꯂꯩ ꯍꯥꯏ
ꯑꯗꯣ ꯉꯁꯤ ꯉꯝꯒꯅꯤꯅ ꯃꯥꯅ
ꯈꯪꯅꯤꯗ ꯑꯩꯗꯤ ꯏꯖꯤꯞ ꯇꯧꯗꯣꯢꯅꯤ
ꯑꯗꯣ ꯍꯩꯕ ꯌꯥꯎꯕ꯭ꯔꯣ ꯏꯖꯤꯞꯈꯣꯢꯁꯤꯕꯣ
ꯈꯪꯗꯦ ꯁꯨꯝ ꯇꯧꯕꯅꯤ ꯂꯥꯛ ꯁꯨꯝ ꯇꯧꯅꯤ ꯑꯩꯗꯤ ꯑꯥꯔꯖꯦꯟꯇꯤꯅꯥ ꯄꯥꯝꯗꯦ ꯑꯔꯖꯦ ꯔꯤ ꯎ
ꯑꯗꯨꯏꯔꯥ ꯅꯣꯏ ꯇꯧꯕꯁꯦ
ꯑꯦ ꯇꯥꯏ ꯍꯧꯗꯤ ꯕꯦꯇꯤꯡ ꯇꯥꯎꯁꯤ ꯍꯤꯢ ꯏꯃꯥꯅꯕ ꯑꯃꯅ ꯄꯩꯁꯥ ꯌꯥꯎꯗꯕ ꯄꯩꯁꯥ ꯌꯥꯎꯗꯕ ꯑꯍ ꯑꯍ
ꯍꯣꯏꯗ ꯀꯔꯤ ꯃꯤ ꯁꯥꯟꯅꯕꯅ ꯃꯤꯅ ꯑꯇꯣꯞꯄꯅ ꯁꯥꯟꯅꯔꯒ ꯄꯩꯁꯥꯅ ꯀꯔꯤ ꯑꯩꯈꯣꯏꯒꯤ ꯃꯥꯡꯒꯦꯔꯥ ꯅꯠꯇ꯭ꯔꯥ ꯌꯦꯡꯕꯤꯕꯐꯥꯎ ꯐꯃꯜꯂꯦ
ꯑꯗꯨꯅ ꯂꯨꯄꯥ ꯆꯥꯃꯉ ꯃꯥꯡꯉꯒ꯭ꯔꯕꯣ ꯄꯣꯔꯇꯨꯒꯜ ꯒ ꯏꯁꯄꯦꯟ ꯁꯥꯅꯕꯗꯨ ꯕꯦꯡꯇꯤꯡ ꯇꯧꯔ ꯃꯥꯡ ꯑꯁ
ꯑꯗꯣ ꯅꯪꯗꯤ ꯀꯥꯞꯇ꯭ꯔꯣ ꯃꯤꯗꯤ ꯌꯥꯝ ꯀꯞꯄꯦ ꯍꯥꯏ ꯉꯔꯥꯡ
ꯀꯔꯥꯢ ꯅꯨꯄꯥꯅꯤ ꯀꯩꯅꯣ
ꯀꯞꯄꯦ ꯍꯥꯏꯁꯤ ꯅꯨꯄꯥꯅꯤꯅꯦ ꯅꯨꯄꯥꯅꯤꯅꯦ ꯀꯞꯄꯦ ꯍꯥꯏꯔꯛ
ꯇꯦ ꯑꯩꯗꯤ ꯀꯞꯇꯦ ꯑꯗꯨꯗꯤ
ꯑꯗꯨ ꯅꯪ ꯅꯨꯡꯁꯤꯗꯕꯩ ꯑꯣꯏꯔꯝꯃꯅꯤ ꯁꯣꯏꯗ꯭ꯔꯦ
ꯅꯨꯡꯁꯤ
ꯅꯨꯡꯁꯤ ꯃꯟꯕꯒꯤ ꯀꯞꯄꯦ ꯍꯥꯏ ꯃꯤ
ꯈꯍ ꯈꯪꯗ꯭ꯔꯦ ꯑꯗꯨꯗꯤ ꯍꯝ ꯅꯪꯗꯤ ꯀꯅꯥꯒꯤ ꯐꯦꯟꯁꯔꯣ ꯃꯦꯁꯤꯔꯣ ꯔꯣꯅꯥꯜꯗꯣꯔꯣ
ꯑꯩꯗꯤ ꯀꯅꯥꯝꯅ